ꯍꯜꯂꯣ ꯑꯥ ꯇꯥꯏꯌꯦ ꯅꯣꯡ ꯇꯥꯕ꯭ꯔꯥ
ꯅꯣꯡ ꯇꯥꯕꯒꯤ ꯃꯊꯛꯇ ꯂꯦꯞꯄꯗꯣ ꯏꯪꯕꯗ ꯅꯨꯡꯉꯥꯏ ꯑꯃꯅꯦ ꯁꯤꯔꯦ
ꯑꯩꯈꯣꯏꯗꯁꯨ ꯅꯣꯡ ꯇꯥꯏꯌꯦ ꯃꯥꯏꯁꯨ ꯃꯨꯠꯄ ꯑꯁ ꯅꯨꯡꯉꯥꯏ ꯅꯨꯡꯉꯥꯏ ꯑꯗꯨꯕꯨ ꯀꯥꯡ ꯌꯥꯝꯃꯦꯍꯦ
ꯀꯥꯡ ꯌꯥꯝꯃꯦ ꯍꯥꯏꯕꯁꯥ ꯑꯁꯤꯗꯁꯨ ꯀꯥꯡꯗꯤ ꯌꯥꯝꯃꯦꯁ ꯀꯥꯡꯅ ꯑꯩꯈꯣꯏꯒꯤ ꯏꯁꯩ ꯁꯛꯄꯤꯕꯗ ꯃꯣꯏꯁꯨ ꯋꯥꯗ꯭ꯔꯕ꯭ꯔꯥ ꯈꯪꯗꯦ
ꯈꯪꯗꯦ ꯀꯥꯡꯁꯤꯡꯁꯦ
ꯏꯁꯩꯗꯤ ꯐꯖꯅ ꯁꯛꯑꯦ ꯑꯩꯈꯣꯏꯒꯤꯗ ꯃꯣꯃꯣꯁꯨ
ꯎꯝ
ꯁꯛꯄꯤꯕ ꯁꯛꯄꯤꯕ ꯁꯛꯈꯤꯕꯁꯤꯅ ꯁꯛꯈꯤꯕꯁꯤꯅ ꯃꯣꯏꯅ ꯅꯣꯏꯔꯣꯝꯗꯤ ꯀꯩꯅꯣ ꯇꯧꯕ꯭ꯔꯣ ꯏꯪꯕ꯭ꯔꯣ ꯁꯥꯕ꯭ꯔꯣ
ꯁꯥꯏꯅꯦ
ꯕ꯭ꯔꯣ ꯁꯌꯦ
ꯎꯝ
ꯑ ꯃꯦꯆꯦꯗꯤ ꯀꯃꯥꯏꯅ ꯇꯧ ꯀꯔꯤ ꯇꯧꯔ ꯂꯩꯕ꯭ꯔꯣ
ꯆꯦ
ꯃꯁ ꯁꯣꯟꯕꯀꯣ
ꯑꯗꯨꯦ
ꯅꯪꯁꯨ ꯋꯥꯔꯤ ꯅꯨꯡꯉꯥꯏ ꯅꯨꯡꯉꯥꯏꯕ ꯂꯤꯒꯅꯦ ꯊꯥꯏꯅꯒꯤ ꯇꯥꯔꯒ ꯂꯩꯁꯤꯅꯦ ꯀꯨꯂꯦ ꯅꯣꯛꯄ ꯐꯪꯗꯕ
ꯑꯣ ꯅꯨꯄꯥ ꯑꯃ ꯑꯩꯅ ꯐꯖꯩ ꯍꯥꯏꯩꯕꯗꯣ ꯑꯩꯈꯣꯏ ꯀ꯭ꯂꯥꯁꯃꯦꯠꯅ
ꯃꯗ ꯍꯣꯏ ꯍꯣꯏ ꯍ
ꯋꯥ ꯑꯗꯣ
ꯑꯗꯣ ꯑꯩꯉꯣꯟꯗ ꯀꯩꯅꯣ ꯄꯥꯎ ꯐꯥꯎꯔꯛꯅꯦꯕ ꯃꯇꯝꯗ
ꯑꯦꯈꯋꯥꯥꯏ
ꯑ ꯑꯣꯏꯕ ꯇꯗꯗ ꯑ
ꯑꯗ ꯀꯩ ꯀꯩꯅꯣ ꯍꯥꯏꯔꯣ ꯄꯥꯗꯣ ꯑ ꯍꯥꯏꯩꯅ ꯍꯧꯖꯤꯛꯀꯥꯟꯗꯤ ꯄꯥꯝꯗꯣꯏ ꯃꯥꯏ ꯍꯥꯏꯔꯨ
ꯍꯥꯏ ꯍꯥ
ꯍꯧꯗꯤ ꯀꯥꯟꯦ
ꯍꯧꯖꯤꯛꯀꯥꯟꯗꯤ ꯑꯩ ꯄꯥꯝꯗ꯭ꯔꯦ ꯑꯗꯨꯃꯥꯏꯅ ꯍꯥꯏꯕꯤꯈ꯭ꯔꯦ ꯑꯩꯗꯤ ꯎ ꯍꯥꯏꯕ꯭ꯔꯣ
ꯃꯥ ꯑꯗꯨ ꯌꯥ
ꯌꯥꯔꯗꯤꯅꯨꯡ ꯌꯥꯝ ꯅꯨꯡꯉꯥꯏꯌꯦꯅꯦ ꯑꯗꯨꯗꯤ ꯑꯗꯣ ꯑꯁ
ꯔꯁ ꯃꯥꯙꯞ
ꯊꯄꯂ ꯈꯇꯅꯤ ꯋꯥ ꯎ ꯁꯨꯝꯅ ꯁꯨꯝ ꯀꯣ ꯑ ꯁ ꯆꯣ ꯍꯣꯏ ꯃꯣꯏ ꯀꯩꯅꯣ ꯃꯣꯏ ꯍꯦꯟꯅꯤꯡꯉꯥꯏꯅꯦꯕꯣꯏ ꯈꯨꯂꯣꯝꯗꯤ ꯈꯔ ꯆꯥꯎꯈꯠꯄ ꯀꯩꯅꯣ ꯇꯧꯕꯅꯤꯅꯀꯣ ꯑꯩꯈꯣꯏꯕꯨꯗꯤ ꯀꯩꯅꯣ ꯈꯟꯒꯅꯦꯕ ꯑꯁꯦꯡꯕ ꯐꯔꯦꯗ ꯅꯪꯒꯤꯅꯕꯨ ꯑꯗꯨꯝ ꯐꯈ꯭ꯔꯗꯤ ꯅꯠꯇ꯭ꯔꯥ
ꯎꯝ
ꯎꯝ ꯑꯩꯈꯣꯏꯒꯤꯅ ꯅꯪꯒꯤꯅ ꯑꯗꯨꯝ ꯐꯔꯗꯤ ꯀꯩꯁꯨ ꯀꯥꯏꯗꯦꯅ ꯑꯗꯨꯕꯨꯗꯤ ꯀꯩꯝꯇ ꯈꯟꯒꯅꯨꯗ
ꯎꯝ
ꯑꯩꯁꯨ ꯀꯔꯤꯝꯇ ꯈꯟꯗ꯭ꯔꯦ ꯍꯧꯖꯤꯛꯀꯥꯟꯗꯤ ꯈꯜꯂꯨꯔꯁꯨ ꯀꯥꯟꯅꯗꯦ ꯍꯥꯏꯅꯀꯣ ꯑꯩꯁꯨ ꯑꯃ ꯈꯪꯅꯔꯝꯃꯦ ꯅꯪ ꯇꯥꯕ꯭ꯔꯣ ꯍꯩꯅꯥꯀꯣ ꯑꯃꯗꯤ ꯅꯍꯥꯟꯗꯣ ꯑꯅꯧꯕꯥꯔꯣ ꯅꯠꯇꯦ ꯅꯍꯥ ꯅꯍꯥꯟ ꯑꯩꯈꯣꯏ ꯈꯨꯂꯣꯝꯒꯤ ꯑꯃ ꯈꯪꯅꯔꯝꯃꯦ
ꯑꯣ
ꯃꯥꯁꯨ ꯈꯔ ꯀꯩꯅꯣ ꯇꯧꯕ ꯍꯥꯏꯗꯤ ꯑꯩꯉꯣꯟꯗꯒꯤ ꯍꯥꯟꯅ ꯑꯩꯉꯣꯟꯗꯒꯤ ꯐꯕ ꯊꯤꯔꯒꯦ ꯍꯥꯏꯅ ꯆꯠꯈ꯭ꯔꯦꯕ ꯑꯗꯨꯁꯨ ꯑꯩ ꯂꯩꯅ ꯂꯩꯅ ꯊꯤꯕ ꯃꯥꯜꯂꯦ ꯈꯪꯗꯦ ꯑꯗꯨꯒꯤ ꯑꯗꯨꯝ ꯅꯨꯡꯉꯥꯏꯅꯗꯕꯒꯤ ꯑꯗꯨꯝ ꯑꯩꯅ ꯂꯣꯏꯅꯕꯗꯣ ꯆꯍꯤ ꯑꯃ ꯍꯦꯜꯂꯦ
ꯑ‌ꯣ
ꯈꯪꯗꯦ ꯀꯃꯥꯏꯅ ꯑꯩꯗꯤ ꯍꯧꯖꯤꯛꯀꯥꯟꯗꯤ ꯀꯔꯤꯝꯇ ꯈꯟꯗ꯭ꯔꯦꯗ ꯑꯗꯨꯝ ꯄꯪꯂꯩꯗ ꯂꯩ ꯄꯪꯆꯥꯗ ꯆꯥꯔ ꯂꯩꯔꯤꯅꯤ
ꯑꯗꯨꯅ ꯍꯦꯟꯅ ꯅꯨꯡꯉꯥꯏꯕꯅꯤ ꯅꯨꯄꯥꯒꯤ ꯋꯥꯈꯜ ꯋꯥꯕꯅꯦ
ꯋꯥꯕꯅ‌ꯦ ꯍꯣꯏ ꯑꯗꯨꯃꯥꯏꯅ ꯇꯧꯕꯒꯤ ꯑꯩꯁꯨ ꯀꯔꯤ ꯀꯥꯟꯅꯕ꯭ꯔꯥ ꯑꯗꯨꯕꯨ ꯈꯜꯂꯒ ꯀꯣ ꯍꯥꯏꯕꯗꯤ ꯑꯍꯣꯏ ꯋꯥꯈꯜꯕꯨꯗꯤ ꯑꯗꯨ ꯅꯨꯡꯗꯤ ꯅꯨꯡꯉꯥꯏꯇꯦ ꯍꯥꯏꯔꯁꯨ ꯀꯔꯤ ꯍꯥꯏꯁꯤꯔꯥ ꯑꯗꯨꯝ ꯑꯣꯏꯁꯅꯨ ꯍꯥꯏꯅ ꯈꯜꯂꯦ
ꯎꯝ ꯎꯝꯝ
ꯑꯩꯗꯤ ꯀꯨꯝꯁꯤꯁꯨ ꯈ꯭ꯔꯤꯁꯃꯥꯁꯁꯦ ꯐꯖꯅ ꯅꯨꯡꯉꯥꯏꯊꯣꯛꯑꯦ
ꯑ‌ꯣ
ꯀꯨꯝꯁꯤꯗꯤ ꯃꯤꯅ ꯐꯥꯒꯤ ꯇꯧꯔꯒ ꯑꯩꯉꯣꯟꯗ ꯑꯩꯅ ꯈ꯭ꯔꯤꯁ ꯑꯗꯨꯒꯨꯝꯕ ꯀꯩꯅꯣ ꯇꯧꯕ ꯀꯥꯟꯗ ꯑꯩꯅ ꯌꯥꯝꯅ ꯅꯨꯡꯉꯥꯏꯅ ꯍꯥꯏ ꯀꯨꯝꯍꯩ ꯂꯥꯛꯄ ꯀꯥꯟꯗ ꯅꯨꯡꯉꯥꯏꯅ ꯇꯧꯕꯒꯤ ꯑꯣꯁ ꯅꯪꯗꯤ ꯀꯔꯤꯒꯤꯅꯣ ꯑꯗꯨꯃꯥꯏ ꯌꯥꯝ ꯅꯨꯡꯉꯥꯏꯔꯤꯁꯦ ꯍꯥꯏꯕ ꯁꯥꯕꯅꯦꯕ ꯑꯩꯉꯣꯟꯗ
ꯑꯥ
ꯀꯩꯅꯣ ꯂꯩꯔꯝꯅꯤꯀꯣ ꯀꯥꯏꯅ ꯐꯥꯒꯤ ꯇꯧꯔ ꯃꯤ ꯐꯥꯒꯤ ꯇꯧꯅꯔꯒ ꯀꯣ ꯑꯁ ꯅꯣꯛꯄꯁꯤꯗꯤ ꯃꯤꯅ ꯑꯩꯅ ꯂꯩꯕꯔꯣꯝꯗꯤ ꯌꯥꯝ ꯅꯨꯡꯉꯥꯏꯌꯦ ꯄꯣꯠꯀꯨꯝꯕ ꯀꯔꯤ ꯀꯔꯤ ꯊꯤꯜꯂꯛꯄꯗꯣ
ꯎꯝ
ꯍꯧꯖꯤꯛ ꯀꯛꯑꯦꯅ ꯃꯤꯅꯤꯠ ꯃꯉꯥ ꯐꯥꯎ ꯀꯩꯅꯣ ꯇꯧꯗꯦ ꯑꯗꯨꯝ ꯄꯨꯔꯛꯑꯦ
ꯑꯣ
ꯑꯗꯨꯒꯤ ꯆꯥꯅꯤꯡꯕ ꯍꯣꯏ ꯄꯩꯁꯥꯕꯨ ꯂꯩꯔꯗꯤ ꯆꯥꯅꯤꯡꯕꯗꯣ ꯈꯨꯗꯛꯇꯅꯦ ꯑꯗꯨ ꯀꯨꯏꯅ ꯆꯠꯇꯦꯕ ꯇꯨꯝ
ꯁꯠ ꯁꯠ ꯊꯤꯜꯂꯛꯄꯤꯅꯦꯕ ꯉꯟꯗ ꯉꯔꯥꯡ ꯉꯔꯥꯡꯁꯨ ꯑꯩꯈꯣꯏꯅ ꯀꯩꯅꯣ ꯅꯍꯥꯟ ꯂꯩꯕ ꯀꯩꯅꯣ ꯀꯩꯅꯣꯗꯨꯁꯨ ꯂꯨꯄꯥ ꯆꯥꯇ꯭ꯔꯨꯛ ꯄꯤꯌꯦꯕꯀꯣ
ꯑꯎꯝ
ꯑꯗꯨ ꯑꯩꯈꯣꯏꯅ ꯆꯥꯅꯤꯡꯕꯁꯤꯅ ꯃꯃꯟ ꯇꯥꯡꯕ ꯍꯣꯡ ꯅꯪꯗ ꯌꯣꯟꯔ ꯈꯔꯕꯨꯗꯤ ꯑꯗꯨꯝ ꯍꯥꯎꯋꯦ ꯍꯥꯏꯔꯁꯨ ꯑꯩꯈꯣꯏꯅ ꯈꯔ ꯀꯩꯅꯣ ꯍꯩꯅ ꯄꯥꯝꯗꯕꯀꯣ ꯑꯗꯨꯒꯤ ꯀꯩꯅꯣ ꯇꯧꯕꯒꯤ ꯂꯩꯕꯒꯤ ꯂꯩꯕꯒꯤꯅꯦꯗ
ꯎꯝ
ꯂꯩꯕꯒꯤꯅꯦ ꯅꯪꯒꯤ ꯑꯩꯗꯤ ꯏꯊꯟꯗ ꯂꯩꯕꯒꯤ ꯆꯠꯅꯤꯡꯕꯁꯨ ꯑꯗꯨ ꯁꯦꯡꯕꯀꯣ ꯅꯪ ꯑ ꯀꯪꯉꯤꯉꯩꯗ ꯀꯃꯥꯏꯅ ꯇꯧꯔꯤꯒꯦ ꯊꯥꯏꯅꯗ ꯍꯦꯛ ꯈꯔ ꯍꯥꯥ
ꯀꯥꯡꯂꯦꯜ
ꯃꯩ ꯑꯗꯨꯃꯥꯏꯅ ꯍꯥꯏꯅꯤꯡꯉꯤꯅ ꯀꯪꯂꯤꯔꯤꯉꯩꯗ ꯀꯔ ꯍꯦꯟꯒꯠꯄ꯭ꯔꯣ ꯀꯃꯥꯏ ꯇꯧꯕ꯭ꯔꯣ ꯍꯛꯆꯥꯡ ꯐꯕ꯭ꯔꯣ ꯅꯠꯇ꯭ꯔꯒ ꯑꯣ ꯅꯣꯏ ꯈꯔ ꯅꯣꯏꯈꯠꯂꯦ
ꯎꯝ
ꯈꯔꯅ ꯈꯜꯂꯗꯤ ꯌꯥꯏꯌꯦꯅ ꯑꯗꯨꯕꯨꯗꯤ ꯑꯩꯗꯤ ꯈꯪꯗꯦ ꯅꯣꯏ ꯈꯠꯂꯣ ꯍꯥꯏꯕꯁꯦ ꯑꯩꯗꯤꯀꯣ
ꯎꯝ
ꯑꯗꯨꯝ ꯀꯨꯏ ꯀꯨꯏꯔꯒ ꯅꯣꯏꯕꯁꯦ ꯍꯦꯟꯒꯠꯄ ꯃꯥꯜꯂꯦ ꯏꯁꯥꯗ
ꯑꯣ
ꯈꯪꯗꯦ ꯑꯩꯅ ꯌꯥꯝ ꯑꯩꯗꯤ ꯆꯥꯕꯗꯤ ꯑꯣꯏꯗ꯭ꯔꯁꯨ ꯌꯥꯝ ꯇꯨꯝꯗꯤ ꯇꯨꯝꯃꯦꯕ
ꯑꯗꯨꯝ ꯑꯩꯗꯤ ꯅꯨꯡꯊꯤꯟ ꯆꯨꯞꯄ ꯇꯨꯝꯕ ꯉꯝꯕ ꯃꯤꯅꯦ
ꯅꯨꯡꯗꯥꯡ ꯄꯨꯡ ꯅꯥꯏ ꯄꯨꯡ ꯅꯤꯄꯥꯟ ꯇꯔꯥ ꯌꯧꯗꯅ ꯇꯨꯝꯃꯅꯤꯀꯣ
ꯎꯝ
ꯇꯨꯝꯕꯗ ꯇꯗꯨ ꯇꯨꯝꯕꯗ ꯇꯨꯝꯕꯗ ꯑꯗꯨꯒ ꯑꯌꯨꯛ ꯄꯨꯡ ꯇꯔꯦꯠ ꯅꯤꯄꯥꯜ ꯍꯧꯒꯠꯂꯁꯨ ꯑꯃꯨꯛꯀ ꯆꯥꯛ ꯆꯥꯕ ꯂꯣꯏꯔꯒ ꯄꯨꯡ ꯇꯔꯥ ꯃꯇꯨꯡ ꯇꯣꯕꯗ ꯄꯨꯡ ꯃꯉꯥꯗ ꯍꯧꯒꯠꯄ ꯉꯝꯕ ꯃꯤꯅꯦ
ꯇꯨꯝꯕꯗꯤ ꯇꯨꯝꯃꯦꯕ ꯑꯗꯨ ꯅꯣꯏ ꯅꯣꯏ ꯅꯣꯏꯕꯁꯦ ꯈꯪꯗꯦꯅꯦ ꯑꯩꯒꯤ ꯑꯩꯒꯤ ꯄꯨꯟꯁꯤ
ꯑꯥ ꯌꯥꯝ ꯅꯣꯅꯤꯡꯉꯦꯗ
ꯑꯁ ꯅꯣꯏ ꯅ ꯆꯦꯅ ꯌꯨꯝ ꯄꯥꯜꯂꯝꯕ ꯈꯨꯟꯗꯣ
ꯎꯝ
ꯑꯗꯨꯔꯣꯝꯗ ꯑꯩ ꯅꯨꯄꯥ ꯑꯃ ꯈꯪꯅꯩꯑꯦ ꯈꯪꯅꯩ ꯍꯥꯏꯕꯗꯤ ꯁꯨꯝ ꯁꯨꯝ ꯏꯃꯥꯟꯅꯕꯒꯨꯝꯅ ꯈꯪꯅꯩꯌꯦꯕ
ꯑꯥ
ꯑꯩꯅ ꯅꯪꯉꯣꯟꯗ ꯍꯪꯕ ꯍꯥꯏꯁꯤ ꯅꯪꯁꯨ ꯑꯗꯨꯝ ꯃꯔꯛꯇ ꯂꯩꯔꯝꯃꯤꯅ ꯑꯗ ꯑꯩꯅ ꯑꯥ ꯑꯗꯨꯗ ꯅꯪꯅ ꯑꯣꯖꯥ ꯑꯣꯏꯔꯝꯕꯗꯣ ꯑꯗꯨ ꯔꯣꯝꯒꯤꯗꯣ ꯑꯩꯅ ꯍꯪꯉꯦ ꯑꯗꯨꯗ ꯅꯪ ꯈꯪꯕ꯭ꯔꯥ ꯍꯥꯏꯅ ꯍꯪꯉꯦ ꯃꯥꯅ ꯈꯪꯗꯦ ꯃꯆꯦ ꯈꯔ ꯃꯥꯟꯕ ꯌꯥꯝ ꯃꯁꯥ ꯀꯪꯕ ꯋꯥꯡꯕ ꯑꯃꯗꯤ ꯂꯩꯔꯝ ꯌꯥꯏ ꯃꯆꯦꯗꯤ ꯌꯥꯝ ꯃꯥꯜꯂꯦ ꯈꯣꯠꯂꯦ ꯍꯥꯏ ꯑꯩꯅ ꯑꯗꯨ ꯏꯃꯥꯟꯕꯤꯅꯤꯅꯦ ꯈꯣꯠꯂꯦꯅꯦ ꯍꯥꯏꯅ ꯃꯥ ꯋꯥ ꯉꯥꯡꯅꯕ꯭ꯔꯣ ꯉꯥꯡꯗꯕ꯭ꯔꯣ ꯍꯥꯏꯔꯦ ꯑꯁ ꯑꯗꯨ ꯅꯪꯉꯣꯟꯗ ꯑꯉꯥꯡ ꯑꯣꯏꯅ ꯎꯕ ꯃꯥꯜꯂꯦꯕ
ꯑꯣ
ꯑꯗꯣ ꯑꯉꯥꯡꯁꯤꯡꯗꯨꯕꯨ ꯍꯥꯏꯕ ꯁꯥꯥꯕꯅꯤ ꯑꯦ ꯅꯠꯇꯦ ꯑꯉꯥꯡ ꯅꯠꯇꯦ ꯑꯩꯒꯤ ꯂꯦꯡꯒꯥꯅꯤ ꯍꯥꯏꯕꯅꯦꯕ ꯑꯩꯅ
ꯑꯁ ꯃꯤꯁꯤꯡꯁꯦ ꯑꯩꯕꯨꯣ ꯑꯉꯥꯡ ꯑꯉꯥꯡ ꯑꯗꯨ ꯃꯥꯏꯅ ꯍꯥꯏꯌꯦ
ꯐꯔꯕꯅꯦ ꯚꯏ ꯑꯉ ꯑꯩꯈꯣꯏꯗꯤ ꯑꯍꯟ ꯑꯣꯏꯅ ꯎꯕꯗ ꯈꯋꯥꯔꯦ ꯀꯥꯟꯅ ꯅꯪ ꯐꯔꯕꯅꯦ ꯅꯪꯒꯤ ꯀꯩꯅꯣꯅꯅꯦ ꯅꯪꯒꯤ ꯃꯥꯏꯗꯥꯅꯅꯦ ꯅꯪꯒꯤ ꯃꯥꯏꯗꯥ ꯑꯗꯨꯉꯥꯡ ꯦ ꯐꯔꯕꯅꯦ ꯑꯉꯥꯡ ꯑꯣꯏꯅ ꯎꯔꯤꯗꯣ ꯑꯁ ꯑꯩꯈꯣꯏꯗꯤ ꯌꯥꯗ꯭ꯔꯦꯗꯣ ꯌꯦꯡꯉꯣ ꯅꯪꯁꯨ ꯅꯠꯇ꯭ꯔꯥ
ꯑꯩ ꯏꯇꯩꯝꯀꯣ
ꯍꯥꯟꯅ ꯂꯥꯛꯄ ꯃꯇꯝꯗ ꯀꯣ
ꯏꯕꯣꯛ ꯑ ꯁꯤꯡꯅ ꯅꯪꯁꯦ ꯀ꯭ꯂꯥꯁ ꯀ꯭ꯂꯥꯁ ꯀꯌꯥ ꯀꯥꯔꯕ꯭ꯔꯥ ꯑꯗꯨꯃꯥꯏꯅ ꯍꯥꯏ
ꯀꯥꯔꯕ꯭ꯔꯥ ꯑꯗꯨꯃꯥꯏꯅ ꯇꯜꯂꯦꯗ ꯅꯪ ꯀꯔꯤ ꯍꯥꯏꯕ꯭ꯔꯣ
ꯑ ꯑꯩ
ꯑꯩ ꯑꯩꯅ ꯑꯗꯨ ꯀꯥꯔꯦꯗꯅ ꯑꯗꯨꯃꯥꯏꯅ ꯍꯥꯏꯕ ꯁꯤꯡꯗꯣ ꯍꯥꯏꯕꯤꯗ꯭ꯔꯦꯕ
ꯑꯩ ꯑꯣꯖꯥ ꯑꯣꯏꯅ ꯂꯩ ꯍꯥꯏꯕꯁꯦ ꯃꯣꯏ ꯊꯥꯖꯗꯦꯕ
ꯗꯦꯕ ꯇꯜꯂꯦ ꯅꯪ ꯍꯧꯖꯤꯛꯁꯨ ꯑꯣꯖꯥ ꯑꯣꯏꯔ ꯂꯩꯕ꯭ꯔꯥ ꯀꯃꯥꯏꯅ ꯇꯧꯕ꯭ꯔꯣ
ꯑꯣꯖꯥ ꯑꯣꯏꯗ꯭ꯔꯦ ꯍꯧꯖꯤꯛꯇꯤ
ꯗ꯭ꯔꯦ ꯍꯧꯖꯤꯛꯇꯤ ꯑꯣ
ꯎꯝ
ꯅꯪꯕꯨꯗꯤ ꯍꯌꯦꯡ ꯅꯣꯏꯒꯤ ꯑꯗꯨꯃꯥꯏꯅ ꯍꯪꯕꯅꯦ ꯑꯩꯉꯣꯟꯗ ꯅꯪꯗꯤ ꯍꯧꯖꯤꯛꯁꯨ ꯀ꯭ꯂꯥꯁ ꯅꯥꯏꯟ ꯇꯝꯕ ꯌꯥꯒꯦ ꯒꯤꯅꯤꯗ ꯚꯥꯏ ꯀꯩꯅꯣ ꯃꯤꯊꯨꯞꯂꯣ ꯂꯩ ꯂꯩꯗꯕꯁꯤꯡꯁꯦ ꯑꯉꯥꯡ ꯑꯣꯏꯅꯗꯤ ꯎꯕꯅꯦ ꯇꯧꯗ꯭ꯔꯣ
ꯑꯗꯨꯃꯥꯏꯒꯤꯔ
ꯒꯤꯔ ꯁꯤ ꯃꯤꯊꯨꯞ ꯂꯩꯇ꯭ꯔꯗꯤ ꯃꯤꯠꯇꯦ ꯁꯛꯇꯣ ꯈꯨꯨꯏꯗ꯭ꯔꯦꯅ
ꯍ ꯍꯣ
ꯑꯩꯗꯤ ꯌꯥꯝ ꯅꯣꯛꯇ꯭ꯔꯥ ꯑꯩꯗꯤ ꯌꯥꯝ ꯅꯣꯛꯀꯟꯗ꯭ꯔꯥ ꯌꯥꯝ ꯅꯣꯛꯀꯟꯕꯒꯤ ꯃꯥꯏꯁꯦ ꯈꯨꯨꯏꯌꯦꯕ ꯑꯁ
ꯑꯣ
ꯃꯤꯅꯁꯨ ꯑꯗꯨꯝꯃꯥꯏ ꯍꯥꯏꯕꯅꯦ ꯃꯤꯁꯦ ꯌꯥꯝ ꯅꯣꯛꯄꯁꯦ ꯌꯥꯝ ꯈꯨꯏꯒꯜꯂꯦ ꯍꯥꯏꯕꯅꯦꯕ ꯑꯩꯉꯣꯟꯗ ꯑꯗꯣ ꯏꯃꯥꯅꯁꯨ ꯑꯩꯉꯣꯟꯗ ꯍꯥꯏꯌꯦ ꯑꯗꯨ ꯅꯣꯛꯑꯗꯤ ꯆꯤꯟꯗꯣ ꯎ ꯀꯩꯅꯣ ꯑꯩꯈꯣꯏꯒꯤ ꯃꯥꯏꯗꯣ ꯈꯔ ꯀꯥꯈꯠꯂꯦꯅ
ꯑꯥ
ꯑꯗꯨꯏ ꯏꯃꯥꯅꯁꯨ ꯑꯩꯉꯣꯟꯗ ꯌꯥꯝ ꯅꯣꯛꯀꯅꯨ ꯃꯥꯏ ꯌꯥꯝ ꯈꯨꯏꯕꯅꯤ ꯍꯥꯏꯕꯅꯦ ꯅꯍꯥꯟꯗꯣ ꯑꯩ ꯑꯩ ꯌꯥꯝ ꯈꯨꯏꯁꯤꯜꯂꯛꯑꯦ ꯍꯥꯏ ꯑꯩ ꯅꯤꯡꯕꯁꯤꯗꯤ ꯑꯁ ꯑꯩꯗꯤ ꯌꯥꯝ ꯐꯖꯔꯤ ꯑꯉꯥꯡ ꯑꯣꯏꯔꯤ ꯍꯥꯏꯅ ꯆꯠꯂꯤꯕꯅꯦꯕ ꯁ꯭ꯋꯥꯏꯗ ꯑꯗꯨ ꯈꯨꯨꯏꯔꯛꯑꯦ ꯍꯥꯏꯕꯗꯨꯗ ꯑꯩꯗꯤ ꯀꯔꯤꯔꯣ ꯈꯪꯗꯦ
ꯑꯁ ꯍꯧꯖꯤꯛꯀꯥꯟꯁꯨ ꯅꯪ ꯀ꯭ꯂꯥꯁ ꯇꯨꯋꯦꯜꯕ ꯂꯣꯏꯔꯕ꯭ꯔꯥ ꯑꯗꯨꯃꯥꯏꯅ ꯍꯪꯉꯦ ꯑꯩꯉꯣꯟꯗꯗꯤ
ꯑꯣ ꯑꯗꯨꯗꯤ ꯐꯥꯔꯕꯅꯦ
ꯎꯝ
ꯏꯁ ꯑꯩꯉꯣꯟꯗꯗꯤ ꯎꯄꯥꯏ ꯂꯩꯇꯦ ꯍꯥꯏꯕꯗꯤ ꯃꯤꯅꯗꯤ ꯈꯔ ꯑꯩꯁꯦ ꯕꯥꯏ ꯃꯤꯅ ꯑꯩꯁꯦ ꯑꯩꯅ ꯍꯧꯖꯤꯛ ꯑꯣꯏꯔꯤꯕ ꯀꯩꯅꯣꯁꯦ ꯃꯥꯟꯗꯦ ꯅꯪꯗꯤ ꯑꯇꯣꯞꯄ ꯖꯥꯠ ꯃꯥꯜꯂꯦ ꯑꯗꯨꯝ ꯍꯥꯏꯌꯦ ꯀꯃꯥꯏꯅ ꯇꯧꯕꯅꯣ ꯈꯪꯗꯦ ꯃꯥꯟꯕ꯭ꯔꯣꯅꯦ ꯑꯩꯕꯣ ꯅꯪꯗꯤ ꯑꯩꯈꯣꯏꯒꯤ ꯑꯗꯨꯝ ꯃꯤꯅ ꯃꯤ ꯑꯗꯨꯃꯥꯏ ꯑꯦ ꯅꯪꯗꯤ ꯃꯥꯟꯗꯦ ꯑꯗꯣ ꯃꯌꯥꯡꯒꯤ ꯂꯣꯟꯗꯣ ꯑꯩ ꯂꯣꯜꯂꯝꯃꯗꯤ ꯄꯛꯀꯅꯤ ꯑꯌꯦ
ꯑꯥꯍꯥ
ꯑ ꯑꯩꯈꯣꯏ ꯅꯣꯛꯄꯁꯤꯗꯤ ꯏꯆꯦꯅ ꯅꯪ ꯁ꯭ꯋꯥꯏꯗ ꯑꯩꯅ ꯁ꯭ꯋꯥꯏ ꯂꯩꯔꯤꯁꯦ ꯃꯌꯥꯡꯒꯤꯔꯣꯝꯗ ꯅꯠꯇ꯭ꯔꯥ
ꯑꯦ ꯅꯪꯗꯤ ꯁ꯭ꯋꯥꯏꯗ ꯂꯩꯔꯒ ꯀꯩꯅꯣ ꯇꯧꯔꯁꯨ ꯃꯌꯥꯡꯁꯤꯡꯅꯗꯤ ꯅꯨꯡꯁꯤꯕꯤꯈ꯭ꯔꯅꯤ ꯍꯥꯏꯌꯦ ꯅꯪꯕꯨꯗꯤ ꯅꯨꯡꯁꯤꯅ ꯂꯨꯅ ꯇꯧꯔꯛꯀꯅꯤꯗ ꯍꯥꯏꯌꯦ ꯑꯩ ꯏꯆꯦꯅ ꯐꯥꯒꯤ ꯇꯧꯔꯒ ꯑꯗꯨ ꯑꯩꯅ ꯀꯥꯏꯗꯩꯅꯣ ꯁꯨ ꯑꯗꯨꯃꯥꯏꯅ ꯅꯣꯏꯅ ꯑꯗꯨꯃꯥꯏꯅ ꯍꯥꯏꯃꯟꯕꯒꯤ ꯑꯇꯣꯞꯄ ꯃꯤ ꯊꯦꯡꯅꯕꯁꯨ ꯑꯩꯉꯣꯟꯗ ꯑꯗꯨꯃꯥꯏꯅ ꯂꯣꯏꯅ ꯍꯥꯏꯔꯛꯑꯦ ꯍꯥꯏꯕꯤꯕ
ꯑꯣ
ꯅꯪꯗꯤ ꯑꯗꯨꯃꯥꯏ ꯃꯥꯜꯂꯦꯅ ꯇꯧꯔꯛꯄꯅꯦ
ꯈꯪꯗꯦꯗ
ꯈꯪꯗ‌ꯦ
ꯑꯩꯈꯣꯏ ꯊꯥꯏꯅꯒꯤ ꯇꯤꯅꯔꯛ ꯄꯥꯅꯤꯅ ꯑꯗꯨꯃꯥꯏ ꯈꯟꯗꯦ ꯑꯩꯈꯣꯏꯗꯤ
ꯍꯣꯏ ꯅꯣꯏꯒꯤ ꯋꯥꯈꯜꯗꯤ ꯑꯩꯁꯦ ꯐꯖꯔꯝꯅꯤꯕ
ꯌꯥꯝ ꯐꯖꯩꯕ ꯔꯁꯤ ꯌꯥꯝ ꯂꯩꯕꯅꯦ
ꯑꯗꯨꯅꯦꯕ ꯀꯩꯅꯣ ꯑꯁ ꯑꯩꯉꯣꯟꯗ ꯃꯤ ꯎꯕ ꯈꯨꯗꯤꯡꯗ ꯅꯪꯗꯤ ꯌꯥꯝ ꯍꯣꯡꯈ꯭ꯔꯦ ꯌꯥꯝ ꯍꯣꯡꯈ꯭ꯔꯦ ꯍꯥꯏꯌꯦ ꯀꯃꯥꯏꯅ ꯇꯧꯕꯅꯣ
ꯈꯪꯗꯦ
ꯅꯣꯏ ꯈꯠꯄꯒꯤꯔ ꯈꯔ ꯈꯔ ꯀꯦꯔꯒ ꯂꯩꯕꯒꯤꯔ ꯈꯪꯗꯦ ꯑꯩꯁꯦ ꯚꯥꯏ ꯍꯣꯡꯗꯤ ꯍꯣꯡꯕ꯭ꯔꯣꯅꯦ ꯀꯃꯥꯏꯅ ꯇꯧꯕ꯭ꯔꯣ
ꯍꯣꯡꯒꯗꯕꯅꯤꯅꯦ ꯃꯤꯁꯦ
ꯑꯗꯨꯃꯥꯏ ꯍꯣꯡꯉꯦ ꯍꯣꯡꯉꯦ ꯍꯥꯏꯌꯦ ꯑꯗꯣ ꯑꯩꯅ ꯑꯦ ꯍꯣꯡꯗꯕ ꯃꯥꯜꯂꯦꯗ ꯍꯥꯏꯔ ꯑꯁ ꯍꯣꯡꯉꯦ ꯑꯗ ꯃꯤꯅ ꯍꯣꯡꯉꯦ ꯍꯥꯏꯃꯟꯗ꯭ꯔꯥ ꯑꯗꯨꯒꯤ ꯑꯩꯅ ꯐꯥꯒꯤ ꯇꯧꯔ ꯑꯗꯨꯗꯤ ꯊꯥꯏꯅꯁꯦ ꯑꯩ ꯌꯥꯝ ꯊꯤꯔ ꯂꯩꯔꯝꯕ ꯋꯥꯔꯤꯅꯤꯅꯦ ꯍꯥꯏꯕꯤꯕ ꯈꯪꯕ꯭ꯔꯥ ꯍꯧꯖꯤꯛ ꯃꯣꯏꯅ ꯑꯩꯉꯣꯟꯗ ꯊꯤ ꯁꯦ ꯑꯩꯉꯣꯟꯗ ꯍꯣꯡꯉꯦ ꯍꯣꯡꯉꯦ ꯍꯥꯏꯔꯕꯅꯤꯅ ꯊꯥꯏꯅꯁꯦ ꯑꯩ ꯌꯥꯝ ꯊꯤꯔꯦ ꯍꯥꯏꯕ ꯃꯣꯏꯅ ꯇꯥꯛꯏꯅꯦꯕ ꯍꯥꯏꯗ꯭ꯔꯁꯨ
ꯑꯗꯨꯃꯥꯏ ꯍꯥꯏꯕꯤꯕ ꯑꯩꯅ ꯃꯣꯏꯁꯦ ꯌꯥꯝ ꯅꯣꯛꯄꯅꯦꯗ ꯍꯥ ꯀꯔꯤ ꯇꯝꯗ ꯂꯧꯕ ꯆꯠꯇꯣꯏꯅꯣ
ꯈꯪꯗꯦ ꯑꯥꯏ ꯑꯩꯒꯤ ꯏꯆꯦꯒꯤ ꯌꯥꯝ ꯑ ꯏꯄꯨꯔꯣꯏꯕꯅ ꯂꯧꯕ
ꯑꯣ ꯅꯣꯏ ꯑꯍꯨꯝ ꯂꯩꯕ꯭ꯔꯣ
ꯑꯥ
ꯀꯥꯗꯤ ꯅꯊꯟ ꯇꯣꯉꯥꯟꯅ ꯂꯩꯕ
ꯍꯥ
ꯀꯥꯗꯤ ꯅꯊꯟꯇ ꯇꯣꯉꯥꯟꯅ ꯂꯩꯔꯤꯔꯣ
ꯑꯁ ꯀꯥ ꯄꯨꯟꯕꯒꯤ ꯍꯧꯖꯤꯛꯁꯦ ꯂꯩꯅꯤꯡꯗꯕꯅ
ꯑꯣ ꯅꯆ‌ꯦ ꯍꯥꯏꯕꯁꯦ ꯀꯔꯤꯅꯣꯅꯦ ꯅꯆ‌ꯦꯗꯣ ꯑꯍꯜꯂꯣ ꯅꯠꯇ꯭ꯔꯒ ꯃꯌꯥꯏꯗꯨꯔꯣ
ꯃꯌꯥꯏꯗꯨꯅꯤ
ꯑꯣ ꯀꯥ ꯄꯨꯟꯂꯦ ꯍꯥꯏꯕ